ꯍꯜꯂꯣ
ꯇꯥꯕꯤꯔꯕꯣ
ꯇꯥꯕꯤꯔꯦ ꯇꯥꯕꯤꯔꯦ ꯗꯗꯥ ꯍꯥꯏꯕꯤꯔꯛꯑꯣ
ꯑꯗꯣ ꯍꯟꯗꯛ ꯅꯨꯄꯤ ꯑꯃ ꯑꯗꯨꯝ ꯁꯣꯏꯕꯤꯔꯨꯅꯨꯀꯣ ꯁꯦꯝꯕꯤꯔꯣ
ꯏꯃꯥꯟꯅꯕꯤ ꯂꯩꯌꯦꯕ
ꯅꯃꯥꯟꯅꯕꯤ ꯂꯧꯅꯕ ꯌꯥꯗꯗꯤ ꯅꯨꯡꯉꯥꯏ ꯅꯨꯡꯉꯥꯔꯣꯏ
ꯅꯠ ꯗꯦ ꯑꯗꯨ ꯅꯠꯇꯕ ꯑꯇꯣꯞꯄꯁꯨ ꯂꯩꯌꯦꯕ ꯑꯩ ꯉꯁꯥꯏ ꯍꯥꯏꯔꯤꯗꯗꯤ ꯑꯃꯗꯤ ꯂꯩꯌꯦ ꯈꯔ ꯀꯩꯅꯣ ꯍꯥꯏ ꯐꯥꯏꯚ ꯇꯧꯋꯦ ꯃꯃꯥꯗꯣ ꯑꯣꯖꯥꯁꯨ ꯑꯣꯏꯔꯤꯕ ꯃꯁꯛꯁꯨ ꯀꯥꯞꯄꯦꯕ ꯅꯍꯩꯕꯅꯦꯕ ꯑꯗꯨ ꯅꯨꯄꯤꯗꯨ
ꯃꯁꯛ ꯃꯁꯛꯇꯣ ꯀꯥꯞꯄꯅꯦꯕ ꯅꯣꯛꯅꯤꯡꯉꯦ
ꯅꯣꯛꯑꯣ
ꯢꯃꯥꯟꯅꯕꯤ ꯍꯥꯏꯐꯥꯏ ꯇꯧꯕꯤ ꯇꯜꯂꯦꯍꯦ
ꯍꯥꯏ ꯐꯥꯢꯚꯗꯤ ꯇꯧ ꯇꯧꯗꯤ ꯇꯧꯋꯦ ꯑꯗꯨ ꯑꯣꯏꯔꯁꯨ ꯑꯗꯨꯝ ꯇꯤꯟꯅꯕ ꯌꯥꯏꯗ
ꯏꯕꯥꯟꯅꯤ ꯏꯕꯥꯟꯅꯤ ꯑꯣꯏꯅ ꯅꯨꯡꯁꯤꯅꯔꯁꯤꯔꯣ ꯀꯥꯟꯗꯦ
ꯌꯥꯏꯅꯦ ꯑꯗꯨꯁꯨ ꯅꯨꯡꯁꯤꯅꯔꯒ ꯇꯣꯞꯄ ꯅꯨꯄꯤ ꯁꯤꯟꯅꯕꯤꯌꯦ
ꯌꯥꯏꯌꯦ ꯌꯥꯏꯌꯦ ꯌꯥꯏ ꯅꯨꯡꯁꯤꯅꯔꯁꯤ ꯉꯁꯤꯗꯒꯤꯀꯣ ꯍꯌꯦꯡꯗꯒꯤ ꯍꯧꯁꯤꯔꯣ
ꯑꯣ ꯍꯌꯦꯡꯗꯒꯤ
ꯍꯪꯆꯤꯠ
ꯎꯝ
ꯍꯌꯦꯡ ꯍꯌꯦꯡꯗꯒꯤ ꯇꯟ ꯇꯜꯂꯦ
ꯈꯨꯗꯤꯡ ꯀꯣꯜ ꯇꯧꯔꯛꯎꯀꯣ
ꯍꯣꯏ ꯇꯧꯔꯛꯀꯗꯨꯏꯅꯦ ꯍꯌꯦꯡꯗꯒꯤ ꯍꯥꯏꯁꯦ ꯄꯨꯡ ꯀꯌꯥꯗꯒꯤ ꯅꯨꯡꯁꯤꯅꯕ ꯍꯧꯁꯤ
ꯅꯨꯡꯁꯤ ꯌꯥꯗꯕꯅꯦ
ꯍꯣꯏ ꯀꯣꯜ ꯀꯣꯜ ꯇꯧꯔꯛꯀꯗꯨꯏꯅꯦ ꯑꯗꯨ ꯅꯨꯡꯁꯤꯅꯕꯗꯨ ꯄꯨꯡ ꯀꯌꯥꯗꯒꯤ ꯅꯨꯡꯁꯤꯅꯕ ꯍꯧꯁꯤꯒꯦꯕ
ꯈꯪꯗꯦꯅꯦ ꯄꯨꯡ ꯃꯥꯄꯟ ꯃꯈꯥꯏ ꯄꯨꯡ ꯃꯥꯄꯟ ꯑꯗꯨꯋꯥꯏꯗꯧꯔꯗꯤ ꯅꯨꯡꯁꯤꯕ ꯋꯥꯔꯤ ꯑꯗꯨꯝ ꯁꯥꯟꯅꯥꯔꯁꯨꯀꯣ
ꯑ ꯎꯝ ꯅꯧꯅꯤꯡꯉꯤꯗ ꯅꯪꯁꯨ ꯖꯥꯠ ꯖꯥꯠꯅꯤꯗ
ꯅꯪ ꯅꯪꯗꯤ
ꯑꯩꯔꯣ ꯑꯩꯗꯤ ꯅꯪꯅ ꯍꯥꯏꯕꯗꯣ ꯏꯌꯥ ꯌꯥꯔꯦꯅꯦ
ꯢꯁ ꯑꯩꯅ ꯁꯪꯕ ꯀꯥꯟꯗ ꯅꯪ ꯁꯪꯗ꯭ꯔꯗꯤ
ꯑꯦ ꯅꯨꯡꯕꯨ ꯅꯨꯡꯁꯤꯅꯔꯕꯥ ꯑ ꯅꯪ ꯅꯪꯁꯨ ꯍꯦꯛ ꯁꯪꯉꯕ ꯑꯩꯖꯨ ꯑꯗꯨꯝ ꯁꯪꯉꯅꯤ ꯁꯪꯅꯕ ꯇꯧꯗꯨꯢꯅꯦ ꯑꯩꯖꯨ ꯁꯦꯡꯕꯅꯦ ꯑꯦ ꯑꯩ ꯅꯨꯡꯁꯤ ꯅꯨꯡꯁꯤꯅꯕꯒꯤ
ꯅꯨꯡꯁꯤꯅꯕꯅꯦ ꯍꯥꯏꯅꯤ ꯑꯩꯅ ꯁꯪꯕ ꯀꯥꯟꯗ ꯅꯪ ꯁꯪꯒꯅꯤ ꯍꯥꯏꯕꯗꯤ ꯑꯩ ꯊꯥꯖꯕ ꯋꯥꯠꯂꯤꯗ
ꯑꯁ ꯑꯈꯣꯏ ꯅꯨꯡꯁꯤꯕꯤꯒꯤꯕꯨ ꯀꯩꯅꯣꯅꯦ ꯍꯦꯛꯇ ꯌꯥꯅ ꯌꯥꯅꯕ ꯇꯧꯔ ꯂꯣꯏꯔꯦ ꯀꯩꯅꯣ ꯊꯕꯛ ꯆꯤꯟꯒꯦꯔꯥ ꯆꯤꯜꯂꯣꯏꯒꯦꯔꯥ ꯑꯗꯨꯝ ꯅꯪꯅ ꯁꯪꯕ ꯃꯇꯝꯗꯣ ꯍꯦꯛꯇ ꯋꯥꯔꯤ ꯁꯥꯟꯅꯔ ꯂꯣꯏꯔꯦ
ꯍꯧꯖꯤꯛ ꯀꯣꯜ ꯀꯣꯜꯇꯕꯨꯗꯤ ꯑꯗꯨꯝꯃꯥꯏ ꯉꯥꯡꯒꯅꯤꯕ ꯑꯗꯨꯒ ꯑꯁꯦꯡꯕꯗꯗꯤ ꯀꯣꯜ ꯇꯧꯔꯛꯑꯀꯥꯟꯗꯗꯤ ꯑꯩ ꯍꯧꯖꯤꯛ ꯊꯕꯛ ꯑ ꯑꯗꯨꯒꯨꯝꯕ ꯂꯩꯌꯦ ꯑꯗꯨ ꯑꯗ ꯉꯪꯂꯛꯀꯗꯕ ꯃꯥꯜꯂꯦ
ꯑ ꯉꯥꯡꯉꯣꯏꯍꯦ ꯀꯩꯗꯧꯕꯩ ꯉꯥꯡꯕ꯭ꯔꯥ ꯅꯪ
ꯀꯣꯜ ꯇꯧꯔꯛꯀꯦ ꯑꯩ ꯍꯧꯖꯤꯛ ꯊꯕꯛ ꯌꯥꯝ ꯆꯤꯂꯦ ꯍꯥꯏꯅꯦꯀꯣ
ꯑꯁ ꯅꯪꯒꯤꯕꯨ ꯑꯗꯨꯃꯥꯏ ꯍꯥꯏꯔꯣꯏ ꯁꯨ ꯍꯥꯏ ꯍꯥꯏꯔꯣꯏ ꯁꯤꯠ ꯌꯥꯝ ꯁꯤ ꯌꯥꯝ ꯆꯤꯜꯂꯒꯁꯨ ꯀꯣ ꯆꯤꯟ ꯊꯤꯟꯗꯕ ꯁꯥꯔꯒ ꯍꯣꯏ ꯌꯥꯅꯤ ꯌꯥꯅꯤ ꯊꯥ ꯀꯣꯝꯃꯦ ꯀꯣꯝꯃꯦ ꯑꯗꯨꯝ ꯍꯥꯏꯗꯣꯏꯅꯦ ꯑꯩꯗꯤ
ꯌꯦꯡꯕ ꯇꯥꯔꯦ ꯑꯗꯣ
ꯑꯁ ꯌꯦꯡꯉꯣ ꯌꯦꯡꯉꯣ ꯍꯌꯦꯡ ꯄꯨꯡ ꯃꯥꯄꯟ ꯃꯈꯥꯏ ꯍꯥꯏꯁꯦ ꯅꯨꯡꯗꯥꯡꯗꯔꯣ ꯑꯌꯨꯛꯇꯥꯔꯣ
ꯅꯨꯡꯗꯥꯡ ꯅꯨꯡꯗꯥꯡ ꯑꯌꯨꯛꯇꯥꯗꯤ ꯍꯣꯏ ꯁꯪꯗꯦ ꯑꯩ
ꯑꯥ ꯍꯣꯏ ꯍꯣꯏ ꯌꯥꯏ
ꯄꯨꯡ ꯄꯨꯡ ꯑꯅꯤ ꯃꯈꯥꯏ ꯄꯨꯡ ꯑꯍꯨꯝ ꯇꯥꯔꯗꯤ ꯍꯣꯏ ꯈꯔ ꯈꯔ ꯁꯪꯕ ꯍꯥ
ꯅꯨꯡꯗꯥꯡꯒꯤ ꯄꯨꯡ ꯃꯥꯞ ꯅꯨꯡꯗꯥꯡꯒꯤ ꯄꯨꯡ ꯃꯥꯄꯟ ꯃꯈꯥꯏ ꯃꯥꯄꯟ ꯃꯈꯥꯏ ꯍꯥꯏꯔꯒꯥꯗꯤ ꯅꯣꯏ ꯁꯥꯏꯗꯨꯁꯨ ꯑꯦ ꯁꯥꯏ ꯍꯥꯏꯔꯔꯣꯏꯒꯦ ꯑꯦꯛꯁꯇꯣ ꯍꯥꯏꯔꯒꯦꯀꯣ ꯑꯗꯨꯗꯤ
ꯁꯥꯏꯔ ꯅꯪ ꯅꯪꯕꯨ ꯍꯧꯖꯤꯛ ꯅꯨꯡꯁꯤ ꯁꯤꯔꯗꯤ ꯃꯥꯕꯨ ꯑꯦꯛꯁ ꯍꯥꯏꯕ ꯇꯥꯔꯦ
ꯑꯗꯨꯅꯦ ꯅꯣꯏ ꯑꯦꯛꯁꯇꯨ ꯑꯃꯨꯛ ꯀꯣꯜ ꯇꯧꯔꯛꯑꯗꯤ ꯀꯩ ꯀꯩ ꯀꯩꯗꯧꯗꯣꯏꯅꯣ
ꯁꯤ ꯃꯉꯣꯟꯗ ꯑꯩ ꯀꯩ ꯀꯅꯥꯗꯅꯣ ꯀꯣꯜ ꯇꯧꯔꯒ ꯂꯩ ꯅꯪ ꯉꯥꯏꯈꯣ ꯍꯥꯏ ꯇꯥꯔꯦ ꯑꯩ
ꯉꯥꯏꯈꯣ ꯍꯥꯏꯗꯣꯏꯔꯥ
ꯎꯝ
ꯉꯥꯏꯈꯣ ꯍꯥꯏꯔꯒ ꯑꯃꯨꯛ ꯏꯕꯥꯅꯤ ꯋꯥꯔꯤ ꯁꯥꯕ ꯂꯣꯏꯔꯒꯥ ꯑꯗꯨꯝ ꯑꯥ ꯑꯃꯨꯛ ꯁꯥꯗꯣꯏꯔꯕ ꯑꯥ ꯃꯥꯒ ꯑꯃꯨꯛ ꯋꯥꯔꯤꯁ ꯁꯥꯔꯗꯤ ꯑꯩꯗꯤ ꯅꯨꯡꯉꯥꯏꯔꯣꯏꯍꯦ
ꯅꯨꯡꯉꯥꯏꯔꯦ ꯀꯥꯏꯅ ꯅꯪꯕꯨ ꯑꯦꯛꯁꯔꯣ ꯑꯩꯅ ꯊꯣꯛꯄ ꯇꯧꯒꯦ ꯀꯩꯅꯣ ꯀꯌꯝ ꯋꯥꯒꯅꯨ ꯅꯪ ꯄꯥꯈꯠꯀꯥꯅꯨ ꯑꯩ ꯂꯩꯔꯤꯁꯤꯗꯤ
ꯃꯥꯒ ꯑꯃꯨꯛ ꯋꯥꯔꯤ ꯁꯥꯕ ꯍꯧꯒ꯭ꯔꯥꯗꯤ ꯑꯩꯗꯤ ꯅꯨꯡꯉꯥꯏꯔꯣꯏ ꯋꯥꯈꯜ ꯅꯨꯡꯉꯥꯏꯔꯔꯣꯏꯍꯦ
ꯅꯪ ꯖꯥꯠ ꯖꯥꯠ ꯇꯧꯅꯔꯛ ꯇꯧꯔꯛꯑꯗꯤ ꯎꯝ ꯃꯉꯣꯟꯗ ꯑꯃꯨꯛ ꯐꯥꯎꯅꯔꯛꯀꯥꯅꯤ ꯑꯩꯗꯤ
ꯑꯗꯨꯅꯦ ꯖꯥꯠ ꯖꯥꯠ ꯇꯧꯔꯣꯏꯕ ꯌꯥꯝ ꯂꯨꯅ ꯇꯧꯔꯒꯦꯕꯥ
ꯑꯗꯨ ꯂꯨꯅ ꯇꯧꯔꯗꯤ ꯁꯣꯏꯗꯕꯤꯅꯤ ꯅꯪ
ꯂꯧꯅ ꯇꯧꯔꯒꯦ ꯌꯥꯝ ꯀꯩ ꯐꯖꯅ ꯅꯨꯡꯁꯤꯔꯒꯦ
ꯑꯩꯗꯤ ꯁꯨ ꯐꯪ ꯐꯪ
ꯑꯗꯣ ꯅꯨꯡ ꯅꯨꯡ ꯅꯨꯡꯇꯤꯒꯤꯅꯦ ꯅꯪ ꯅꯪ ꯅꯅꯥꯛꯇ ꯗꯨꯝ ꯂꯥꯛꯀꯗꯣꯏꯅꯦ ꯅꯪ ꯗꯨꯀꯥꯟꯗꯣ
ꯂꯥꯎ ꯂꯥꯎ ꯑꯩꯒꯤ ꯗꯨꯀꯥꯟ ꯑꯩꯒꯤ ꯗꯨꯛ ꯀꯥꯟ ꯂꯥꯛꯄ ꯃꯇꯝꯗ ꯏꯃꯥꯟꯅꯕꯤꯁꯤꯡꯒ ꯑꯩꯈꯣꯏꯒꯥ ꯄꯨꯟꯅ ꯂꯩꯃꯤꯟꯅꯔꯗꯤ ꯎꯝ ꯑꯩꯕꯨ ꯄꯥꯝꯂꯤ ꯏꯃꯥꯟꯅꯕꯤꯖꯦ ꯃꯁꯛ ꯐꯖꯕ ꯑꯃ ꯑꯥ ꯃꯤ ꯑꯍꯨꯝ ꯂꯩ ꯄꯨꯟꯅ ꯐꯝꯒꯅꯦꯕ ꯑꯗꯨ ꯃꯇꯝꯗ ꯅꯪ ꯅꯃꯤꯠ ꯉꯥꯎꯔꯅꯤ
ꯌꯥꯏ ꯌꯥꯏ ꯉꯥꯎꯔꯣꯏꯗ ꯅꯪꯅ ꯏꯍꯦ ꯍꯦꯟꯗꯣꯏꯅꯤꯗ ꯈꯪꯉꯤꯗ ꯑꯇꯣꯞꯕꯗ ꯃꯤꯠ ꯉꯥꯎꯕ ꯈꯣꯠꯄ ꯇꯧꯔꯣꯏꯗ ꯑꯩꯗꯤ ꯅꯪ ꯅꯨꯡ ꯅꯨꯡ ꯅꯨꯡꯁꯤꯕ ꯍꯧꯔꯕꯀꯣ ꯅꯪꯅ ꯂꯣꯏꯅ ꯏꯍꯦꯟ ꯍꯦꯜꯂꯦꯅ ꯑꯩꯗꯤ ꯈꯜꯂꯒ ꯑꯗꯨꯝ ꯅꯨꯡꯁꯤꯅꯔꯅꯤ
ꯑꯗꯨ ꯃꯇꯝꯗꯗꯤ ꯑꯩꯗꯤ ꯀꯅꯥꯗꯁꯨ ꯌꯦꯡꯂꯣꯏ ꯑꯩꯒꯤ ꯑꯩꯗꯤ ꯅꯨꯃꯤꯠꯇꯥ ꯌꯦꯡꯅꯤ
ꯌꯦꯡꯉꯣꯏ ꯌꯦꯡꯉꯣꯏ ꯌꯦꯡꯉꯣꯏ ꯏꯁ ꯌꯥꯝ ꯂꯨꯅ ꯇꯧꯕꯤꯗꯣꯏꯅꯦꯍꯦ ꯅꯪꯅ ꯈꯪ ꯗꯩ ꯋꯥꯅꯤꯍꯦ꯫ ꯅꯪ ꯑꯩ ꯅꯨꯡꯁꯤ ꯍꯣꯏ
ꯑꯩ ꯍꯧꯖꯤꯛ ꯇꯨꯝꯃꯒꯦ ꯇꯧꯔꯒꯀꯣ ꯕꯣꯜ ꯌꯦꯡꯔꯨꯔꯤꯕ꯫ ꯕꯣꯜ ꯌꯦꯡꯕ ꯂꯣꯏꯔꯒ ꯇꯨꯝꯃꯒꯦ ꯍꯥꯏꯅ ꯈꯜꯂꯤꯕ ꯑꯗꯨ ꯑꯩ
ꯅꯦꯠꯋꯥꯛ ꯅꯨꯡꯉꯥꯏꯇ꯭ꯔ ꯃꯥꯜꯂꯦ꯫ ꯀꯔꯤ ꯍꯥꯏꯕ? ꯀꯔꯤ? ꯑꯃꯨꯛ ꯍꯥꯏꯌꯣ ꯍꯧꯖꯤꯛꯀꯤꯗꯣ ꯆꯞꯄꯦ, ꯇꯥꯗ꯭ꯔꯦꯕ꯫
ꯑꯩꯗꯣ ꯇꯨꯝꯅꯤꯡꯕꯗꯤ ꯐꯥꯎꯋꯦꯕꯥ, ꯇꯨꯝꯒꯦ ꯍꯥꯏꯅ ꯆꯠ ꯀꯥꯟꯗ ꯀꯩꯅꯣ ꯑꯩꯒꯤ ꯈꯣꯡ ꯌꯦꯡꯉꯀꯥꯟꯗ ꯃꯣꯠꯂꯦ ꯍꯥꯏꯕ꯫
ꯑꯣ
ꯑꯩꯒꯤ ꯈꯣꯡꯗꯣ ꯐꯖꯅ ꯃꯣꯠꯂꯤꯕ꯫ ꯁꯤ ꯗꯨꯃꯥꯏ ꯇꯨꯝꯃꯗꯤ ꯎꯝ
ꯃꯣꯠꯄꯗꯣ ꯀꯩꯅꯣ ꯇꯧꯔꯣ ꯑꯃꯨꯛ ꯆꯥꯝꯊꯣꯛꯑꯣ ꯀꯩꯅꯣ꯫
ꯍꯣꯏ ꯆꯥꯝꯕꯨꯗꯤ ꯆꯥꯝꯊꯣꯛꯀꯅꯤ ꯑꯩꯖꯨ ꯊꯥꯖꯗꯕ ꯗꯨꯃꯥꯏ ꯃꯣꯠꯀꯅꯤ ꯍꯥꯏꯕꯗꯣ
ꯅꯪꯗꯤ ꯀꯥꯏ ꯀꯥꯏ ꯀꯥꯏꯗ ꯅꯦꯠꯂꯨꯔꯕ?
ꯈꯪꯗꯦ ꯆꯄꯜ ꯇꯣꯡꯗꯕꯤꯗ ꯀꯩꯅꯦ ꯔꯨꯝꯗꯦ ꯀꯩꯅꯣ ꯗꯨꯀꯥꯟꯗꯔ ꯄꯪꯃꯦꯠꯇ ꯃꯦꯠꯂꯤꯅꯤ꯫
ꯑꯣ ꯅꯣꯏ ꯅꯣꯏ ꯍꯧꯖꯤꯛ ꯍꯧꯖꯤꯛ ꯗꯨꯀꯥꯟꯒꯤ ꯑꯗꯥꯏꯗ ꯑꯗꯨꯝ ꯂꯩꯌꯤꯔꯥ?
ꯗꯨꯀꯥꯟꯗ ꯅꯠꯇꯦꯅꯦ꯫ ꯈꯣꯏ ꯔꯨꯝꯗ ꯔꯦꯟꯗ ꯂꯩꯌꯦ꯫
ꯁꯤ ꯌꯥꯝ ꯅꯨꯡꯉꯥꯏꯅ ꯂꯩꯕ ꯃꯥꯟ ꯌꯥꯝ ꯅꯨꯡꯉꯥꯏꯅ ꯂꯩꯕ ꯃꯥꯜꯂꯤꯗ? ꯌꯥꯝ ꯅꯨꯡꯉꯥꯏꯅ ꯂꯩꯕ ꯃꯥꯜꯂꯦ꯫
ꯍꯣꯏ ꯅꯨꯡꯉꯥꯏꯗ꯫ ꯗꯨꯝ ꯏꯁꯤꯡ ꯃꯩ ꯀꯩ ꯀꯩ ꯀꯩꯁꯨ ꯐ꯭ꯔꯤ ꯑꯣꯏꯕꯅꯤꯅ ꯗꯨꯝ ꯅꯨꯡꯉꯥꯏ ꯑꯗꯨꯕꯨ ꯔꯨꯝꯗꯤ ꯈꯔ ꯄꯤꯛꯃꯜꯂꯦ꯫
ꯎꯝ ꯑꯩ ꯅꯣꯡꯃꯅꯦ ꯅꯪ ꯗꯨꯀꯥꯟꯗ ꯂꯣꯟꯅ ꯂꯥꯛꯀꯗꯨꯏꯅꯤ ꯌꯦꯡꯉꯣꯀꯣ꯫
ꯏꯁ! ꯂꯣꯠꯅ ꯂꯥꯛꯑꯒ ꯑꯩꯗꯤ ꯅꯁꯛꯆꯨ ꯈꯪꯉꯣꯏꯗꯕꯗ ꯫
ꯑꯦ ꯈꯪꯉꯤꯍꯦ ꯑꯩꯗꯤ ꯎꯔꯦꯍꯦ꯫
ꯑꯩꯕꯨ?
ꯍꯣꯏ
ꯏ ꯎꯔꯣꯏ꯫ ꯅꯪꯕꯨ ꯗꯨꯀꯥꯟꯗꯥ ꯎꯅ ꯀꯔꯤ ꯂꯩꯅꯤꯡꯒꯦ ꯍꯥꯏꯅ ꯍꯪꯂꯛꯀꯅꯤ ꯑꯩꯅ꯫
ꯀꯩ ꯂꯩꯅꯤꯡꯒꯦ ꯍꯥꯏꯕꯗꯤ ꯍꯩ-ꯍꯩꯅꯧ ꯄꯨꯊꯣꯔꯛꯑꯣ ꯆꯥꯗꯤ ꯀꯥꯏ ꯍꯥꯏꯔꯒꯗꯤ
ꯍꯥꯏꯔꯛꯀꯗꯨꯨꯏꯅꯦ ꯗꯨꯃꯥꯏꯅ꯫
ꯑꯗꯨ ꯑꯣꯏꯔꯗꯤ ꯑꯩꯕꯨ ꯅꯍꯥꯟ ꯍꯩꯅꯧ ꯄꯨꯔꯛꯀꯦ ꯍꯥꯏꯒ ꯁꯨꯛꯄꯨ ꯄꯨꯔꯛꯇꯕꯗꯣ ꯍꯥꯏꯅ ꯑꯩ ꯈꯣꯡꯂꯛ ꯀꯅꯤ ꯑꯗꯨ ꯅꯨꯄꯥꯗꯨ ꯅꯪꯂꯣ ꯍꯥꯏꯅ꯫ ꯂꯥꯎꯔꯛꯀꯅꯤ, ꯑꯗꯨ ꯃꯇꯝꯗꯨꯗ ꯏꯀꯥꯏꯗꯧ ꯃꯥꯜꯂꯦ꯫
ꯏꯀꯥꯏꯔꯣꯏꯍꯦ ꯅꯪ ꯀꯩꯅꯣ ꯍꯩ ꯍꯩꯅꯧ ꯌꯥꯝ ꯄꯥꯜꯂꯤ ꯍꯥꯏꯗꯥꯏꯅꯦ ꯑꯗꯨꯒꯤ ꯄꯨꯕꯤꯔꯛꯇꯕꯅꯤꯅ ꯍꯥꯏ ꯂꯣꯏꯔꯦ꯫
ꯏ ꯍꯩꯅꯧ ꯌꯥꯝ ꯄꯥꯜꯂꯁꯨ ꯅꯪꯅ ꯄꯤꯕ ꯆꯥꯅꯤꯡꯉꯤ ꯍꯥꯏꯁꯤꯗꯤ ꯑꯩ꯫
ꯎꯝ ꯑꯍꯣꯏ ꯑꯗꯨ ꯑꯣꯏꯔꯒꯅ ꯑꯗꯨ ꯑꯣꯏꯔꯒꯅ ꯑꯃꯨꯛ ꯂꯧꯔꯨꯔꯒꯦ ꯍꯥꯏꯔ ꯂꯧꯔꯨꯔꯒ ꯑꯃꯨꯛ ꯄꯨꯔꯛ ꯂꯣꯏꯔꯦꯀꯩꯅꯣ꯫
ꯏꯁ! ꯋꯥꯔꯤ ꯁꯤꯗꯤ꯫ ꯋꯥꯔꯤꯗꯤ ꯃꯥꯅ ꯉꯥꯡꯅꯤꯡ ꯉꯥꯡꯅꯤꯡ ꯉꯥꯡ ꯊꯣꯛꯏ
ꯅꯪ ꯂꯩꯕꯁꯦ ꯀꯩꯅꯣ ꯅꯠꯇ꯭ꯔꯣ ꯂꯝꯕꯤ ꯃꯇꯥꯏ ꯍꯦꯛ ꯑ ꯃꯇꯥꯏꯗ ꯅꯠꯇ꯭ꯔꯣ?
ꯃꯥꯅꯦ
ꯑꯗꯨ ꯑꯣꯏꯔꯗꯤ ꯑꯗꯨꯗꯒꯤ ꯑꯗꯨꯝ ꯀꯨꯝꯗꯔꯛꯄꯗ
ꯅꯪ ꯈꯪꯗ꯭ꯔꯗꯤ ꯑꯩꯉꯣꯟꯗ ꯀꯣꯜ ꯇꯧꯔꯛꯑꯣ ꯑꯩ ꯂꯣꯀꯦꯁꯟ ꯊꯥꯕꯤꯒꯦ
ꯑꯩꯅ ꯑꯃꯨꯛꯁꯨ ꯍꯤꯗꯥꯛ ꯂꯧꯕꯒꯤꯅꯦ ꯀꯣꯜ ꯇꯧꯔꯛꯀꯦ ꯇꯧꯕꯅꯦꯕ
ꯎꯝ
ꯍꯤꯗꯥꯛ ꯂꯧꯕꯗ ꯀꯩꯅꯣ ꯇꯧꯗ꯭ꯔꯦꯕ ꯑ ꯗꯣꯛꯇꯔꯁꯤꯡꯅ ꯏꯔꯛꯄ ꯍꯤꯗꯥꯛ ꯅꯠꯇꯦꯕꯀꯣ ꯀꯩꯅꯣ ꯑꯗꯨ ꯑꯗꯨ ꯇꯧꯕꯒꯤ ꯏꯔꯛꯇꯦ ꯊꯕꯥꯛ ꯅꯥꯕꯒꯤꯅꯦꯕ
ꯎꯝ
ꯑꯗꯣ ꯑꯩ ꯑꯍꯥ ꯃꯈꯥꯗ ꯍꯥꯏꯊꯔꯨꯔꯕ ꯑꯗꯨꯗ ꯑꯣꯏꯅ ꯂꯧꯔꯦ ꯏꯆꯦ ꯍꯣꯏꯒꯤꯀꯣ
ꯃꯣꯏ ꯗꯤꯁꯀꯥꯎꯟ ꯀꯌꯥ ꯇꯧꯒꯦ
ꯗꯤꯁꯀꯥꯎꯟ ꯗꯤꯁꯀꯥꯎꯟ ꯈꯪꯗꯦꯗ ꯀꯥꯎꯒꯔꯦ ꯁꯨꯛ ꯊꯥꯕꯤꯔꯣ ꯍꯥꯏꯔꯒ ꯊꯥꯒ꯭ꯔꯝꯅꯤ
ꯐꯥꯔꯃꯥꯁꯤꯁꯤꯡꯗꯤ ꯗꯤꯁꯀꯥꯎꯟ ꯑꯗꯨꯝ ꯄꯤꯅꯕꯅꯦ
ꯄ ꯄꯤꯗꯤ ꯄꯤꯅꯩꯌꯦ ꯅꯣꯏ ꯅꯣꯏ ꯗꯨꯀꯥꯟꯗꯤ ꯀꯌꯥ ꯄꯤ ꯄꯤꯕ꯭ꯔꯣ ꯑꯗꯨꯝ ꯄꯤꯕ꯭ꯔꯣ
ꯑꯩꯈꯣꯏ ꯗꯨꯀꯥꯟꯗꯤ ꯇꯦꯟ ꯄꯥꯔꯁꯦꯟ ꯈꯪꯉꯦꯗ
ꯑꯣ
ꯑꯇꯩ ꯗꯨꯀꯥꯟ ꯑꯇꯩ ꯐꯥꯔꯃꯥꯁꯤꯗꯁꯨ ꯍꯪꯉꯨ ꯗꯤꯁꯀꯥꯎꯟ ꯑꯗꯨꯝ ꯂꯣꯏꯅ ꯄꯤꯕꯅꯦ ꯇꯦꯟ ꯗꯤꯁꯀꯥꯎꯟ ꯄꯤꯌꯨ ꯍꯥꯏꯔꯗꯤ ꯑꯗꯨꯝ ꯃꯣꯏꯅ ꯗꯤꯁꯀꯥꯎꯟ ꯄꯤꯅꯤ ꯀꯩꯅꯣ ꯅꯪ ꯆꯥꯝꯃ ꯀꯨꯟ ꯆꯥꯝꯃ ꯑꯗꯨꯋꯥꯏꯗ ꯂꯧꯕꯗꯨ ꯅꯪ ꯑꯩꯠꯇꯤ ꯅꯥꯏꯟꯇꯤꯗꯤ ꯐꯪꯒꯅꯦꯕ
ꯑ ꯃꯊꯪꯗꯤ ꯅꯪꯒꯤ ꯗꯨꯀꯥꯟꯗ ꯍꯦꯛꯇ ꯂꯥꯛꯆꯔꯒꯦ ꯆꯈꯥꯎꯒꯤ ꯒꯨꯂꯤꯗꯤ ꯂꯩꯗꯧ ꯂꯩꯌꯦꯅ ꯑꯩꯅ
ꯑꯁ ꯆꯈꯥꯎꯒꯤ ꯒꯨꯂꯤ ꯆꯥꯕ ꯃꯤ ꯌꯥꯝꯈꯠꯂꯛꯌꯦꯗ ꯑꯩꯉꯣꯟꯗꯒꯤ ꯆꯤꯡꯅ ꯑꯩꯁꯨ ꯆꯥꯔꯤꯅꯦ ꯑꯩ ꯑꯩꯁꯨ ꯆꯥꯔꯤꯅꯦꯕ
ꯑꯩꯗꯤ ꯆꯥꯗꯁꯨ ꯌꯥꯏ ꯑꯗꯨ ꯆꯥꯅꯤꯡꯉꯛꯄ
ꯑꯩꯗꯤ ꯆꯈꯥꯎ ꯁꯣꯛ ꯅꯍꯥꯟꯅ ꯑꯗꯨꯝ
ꯀꯩꯒꯤꯅꯣ ꯆꯈꯥꯥꯎ ꯁꯣꯛꯏꯗꯣ ꯃꯇꯝ ꯆꯥꯅ ꯆꯥꯛ ꯆꯥꯗꯕꯩꯔꯣ ꯃꯇꯝ ꯆꯥꯅ ꯆꯥꯛ ꯆꯥꯎꯅꯦ
ꯀꯩꯅꯣ ꯑꯩꯈꯣꯏ ꯀ꯭ꯂꯥꯁ ꯇꯨꯋꯦꯐ ꯂꯣꯏꯕ ꯄꯥꯝꯃꯦ ꯀꯩꯅꯣ ꯀꯝꯄꯌꯨꯇꯔ ꯀ꯭ꯂꯥꯁ ꯇꯝꯒꯦ ꯍꯥꯏꯅ ꯗꯤꯗꯤꯌꯣ ꯑꯃ ꯀꯩꯅꯣ
ꯗꯤꯗꯤꯌꯣ ꯗꯤꯕꯤꯌꯣ ꯖꯤ ꯀꯦ ꯋꯥꯥꯏ
ꯑꯗꯨꯗ ꯈꯪꯗꯦ ꯅꯨꯄꯤ ꯅꯨꯄꯤ ꯈꯛꯇ ꯂꯩꯕ
ꯍꯣꯏ
ꯑꯗꯨꯗꯤ ꯇꯝꯒꯗꯕ ꯑꯗꯨ ꯃꯇꯝꯗ ꯂꯥꯛꯑꯦ ꯐꯣꯝ ꯀꯩꯀꯩ ꯂꯣꯏꯅ ꯁꯨꯔꯦ ꯃꯦꯁꯤꯜ ꯂꯩ ꯑꯩꯈꯣꯏꯁꯨ ꯍꯣꯁꯇꯦꯜꯗ ꯂꯩꯅꯤꯡꯉꯥꯢ ꯍꯥꯏꯅ ꯂꯥꯛꯏ ꯂꯥꯎꯔ ꯀꯥꯟꯗ ꯀꯩꯅꯣ ꯑꯩꯒꯤ ꯆꯍꯤꯗꯨ ꯁꯨꯗꯕ ꯑꯗꯨꯗꯒꯤ ꯇꯝꯕ ꯐꯪꯗ꯭ꯔꯕꯩ ꯊꯥ ꯑꯃ ꯐ꯭ꯔꯤꯗ ꯑꯗꯨꯝ ꯃꯣꯏꯗ ꯇꯨꯝꯕ ꯆꯥꯕ ꯇꯧꯔꯒ ꯑꯃꯨꯛ ꯌꯨꯝꯗ ꯍꯜꯂꯛꯏ ꯀꯩꯅꯣ ꯃꯣꯏꯗꯨ ꯇꯥꯏꯃꯤꯡꯗꯨ ꯄꯨꯡ ꯕꯣꯔꯣ ꯑꯗꯨꯋꯥꯏꯗ ꯑꯌꯨꯛ ꯒꯤ ꯆꯥꯛꯇꯨ ꯄꯤꯕ ꯑꯗꯨꯗꯒꯤ ꯊꯦꯡꯃꯟꯅꯦꯕ ꯑꯗꯨ ꯃꯇꯝꯗꯒꯤ ꯑꯩ ꯆꯈꯥꯎ ꯁꯣꯛꯄ
ꯑꯗꯨꯒꯤ ꯑꯣꯏꯔꯝꯒꯅꯤ ꯆꯈꯥꯎꯗꯤꯥ ꯆꯥꯛ ꯊꯦꯡ ꯊꯦꯡ ꯆꯥꯔꯒꯀꯣ ꯑꯌꯨꯛꯇ ꯀꯩꯌꯤꯝ ꯑꯆꯥꯄꯣꯠꯒꯨꯝꯕ ꯆꯥꯗꯗꯤ ꯆꯥꯛꯈꯥꯎ ꯆꯥꯛꯈꯥꯎꯗ ꯍꯦꯛꯇ ꯅꯥꯕꯅꯦꯕ
ꯑꯗꯨꯨꯨ ꯆꯥꯔꯦ ꯑꯗꯨꯒ ꯊꯥ ꯑꯃ ꯂꯩꯔꯒ ꯌꯨꯝꯗ ꯍꯜꯂꯛ ꯑꯗꯤ ꯌꯨꯝꯗ ꯂꯍꯜꯂꯛꯑꯒ ꯀꯩꯅꯧ ꯊꯥ ꯀꯌꯥꯅꯣ ꯌꯨꯝꯗ ꯂꯩ ꯑꯗꯨꯒ ꯑꯗꯨꯝ ꯏꯝꯐꯥꯜꯗ ꯍꯜꯂꯛꯑꯦ ꯏꯃꯥꯟꯅꯕꯤꯁꯤꯡꯒ ꯀꯩꯅꯣ ꯀꯣꯂꯦꯖꯁꯨ ꯐꯖꯅ
ꯆꯈꯥꯎ ꯒꯨꯂꯤ ꯊꯥ ꯑꯍꯨꯝꯃꯨꯛ ꯗꯨꯝ ꯆꯥꯎ ꯍꯥꯏꯗꯥꯏꯅꯦ
ꯍꯣꯏ ꯆꯥꯔꯗꯤ ꯐꯖꯅ ꯆꯥꯎ ꯍꯥꯏ ꯊꯥ ꯑꯍꯨꯝ ꯁꯨꯅꯤꯉꯥꯏ
ꯎꯝ
ꯑꯗꯨ ꯑꯣꯏꯔꯦ ꯈꯔ ꯐꯥꯗꯧ ꯃꯥꯂꯦ
ꯁꯔꯀꯥꯔꯒꯤ ꯐꯥꯔꯃꯥꯁꯤ ꯂꯩꯕꯗꯨ ꯌꯥꯝ ꯍꯣꯡꯕꯗꯣ ꯑꯗꯨꯗꯤ ꯀꯃꯥꯏꯅ ꯇꯧꯕꯖꯥꯠꯅꯣꯀꯣ ꯑꯗꯨ ꯑꯗꯨ ꯑꯣꯏ ꯆꯥꯕꯅ ꯐꯗ꯭ꯔꯥ
ꯍꯥꯥ
ꯁ꯭ꯔꯀꯥꯔꯒꯤ ꯊꯕꯛ ꯀꯩꯅꯣ ꯂꯩꯕꯗꯣ ꯐꯥꯔꯃꯥꯁꯤ ꯌꯥꯝ ꯍꯤꯗꯥꯛ ꯌꯥꯝ ꯍꯣꯡ ꯍꯣꯡ ꯄꯤꯕꯗꯣ
ꯎꯝ
ꯑ ꯑꯗꯨ ꯑꯗꯨ ꯑꯣꯏꯅ ꯆꯥꯕꯅ ꯐꯒꯗ꯭ꯔꯕ ꯄꯥ ꯀꯨꯟ ꯄꯥ ꯂꯨꯄꯥ ꯀꯨꯟꯅꯤꯊꯣꯏꯔ ꯀꯩꯅꯣ ꯄꯤꯕꯅꯤꯅꯦ ꯏꯁꯇ꯭ꯔꯤꯞ ꯑꯃꯗ
ꯍꯣꯡꯅ ꯐꯪꯉꯗꯤ ꯐꯩꯌꯦ ꯀꯩꯅꯣ
ꯑꯗꯣ
ꯍꯣꯏ ꯑꯁ ꯐꯥꯔꯃꯥꯁꯤꯒꯤꯗꯤ ꯀꯩꯅꯣ ꯍꯤꯗꯥꯛꯁꯤꯡꯗꯣ ꯐ ꯇꯣꯡꯕꯁꯨ ꯌꯥꯝ